ꯣ ꯎ ꯑ ꯂ ꯊꯨꯝ
ꯎꯝ ꯈꯔ ꯈꯅꯥꯎꯗ ꯅꯨꯡꯉꯥꯏꯇꯕ ꯆꯔꯔꯕꯣ ꯑꯣ
ꯀꯩꯒꯤꯅꯧ ꯊꯦꯡꯉꯦ
ꯍꯣꯏ ꯑꯩꯈꯣꯏꯗꯤ ꯈꯔ ꯊꯦꯡꯅ ꯆꯥꯏ
ꯌꯥꯏꯗ ꯑꯩꯈꯣꯏꯁꯨ ꯊꯣꯡꯉꯔꯒ ꯂꯩ ꯍꯧꯖꯤꯛ ꯉꯗ ꯀꯩꯅꯣ ꯌꯦꯟ ꯁꯥ ꯆꯥꯁꯦ ꯍꯥꯏꯕꯤꯏꯀꯣ ꯌꯦꯟ ꯆꯥ ꯊꯣꯡꯉꯒ ꯂꯩꯕ ꯑꯅꯤ ꯂꯣꯏꯒꯦ
ꯈꯪꯗ꯭ꯔꯦꯗ ꯃꯤꯁꯤꯡꯁꯦ ꯌꯦꯟꯁꯥꯅꯦ ꯑꯣꯛꯁꯥꯅꯦ ꯂꯣꯏꯅ ꯆ ꯅꯥꯔꯦ ꯑꯩꯈꯣꯏꯅ ꯗꯥꯜ ꯆꯥꯔ ꯂꯩꯕꯁꯤꯗ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
ꯑ ꯀꯩꯅꯣꯗ ꯂꯩꯌꯥ ꯁꯤꯂꯣꯡꯗ
ꯎꯝ ꯑꯦ ꯁꯤ ꯑꯩ ꯅꯪ ꯈꯪꯗ꯭ꯔꯦ
ꯎꯝ
ꯅꯪ ꯀꯩꯅꯣꯗ ꯑꯣꯏꯅꯦ ꯑ ꯀꯕꯥ ꯑꯃ ꯀꯩꯅꯣꯅ ꯏꯃꯥꯟꯅꯕ ꯑꯃꯅ ꯅꯪꯉꯣꯟꯗꯁꯨ ꯋꯥꯔꯤ ꯁꯥꯑꯣ ꯍꯥꯏ ꯑꯩꯉꯣꯟꯗ ꯊꯥꯔꯛꯄꯅꯦ
ꯀꯃꯥꯏꯅ ꯔꯣ
ꯅꯪ ꯃꯅꯌꯦꯦ ꯅꯪ ꯏ ꯃꯤ ꯆꯣꯡꯊꯣꯔꯛꯄꯗꯣ ꯑꯗꯨꯒ ꯃꯥꯟꯅꯩꯌꯦ ꯑꯗꯨꯗꯒꯤꯅꯦ ꯃꯥꯁꯨ ꯃꯥ ꯃꯥꯁꯨ ꯑꯥꯎꯠꯁꯥꯏꯗꯠꯇ ꯂꯩꯌꯦ ꯃꯥꯅ ꯒ
ꯑꯆꯥ ꯑꯠꯆꯥ
ꯑꯦ
ꯅꯪꯒꯤ ꯃꯤꯡꯗ ꯆꯪꯉꯒ ꯌꯦꯡꯕ ꯀꯥꯟꯗꯀꯣ ꯍꯥꯏꯗꯤ ꯑꯩꯉꯣꯟꯗ ꯊꯥꯔꯛꯄꯗꯨꯒ ꯃꯤꯡꯗ ꯆꯞ ꯃꯥꯟꯅ ꯂꯩꯔꯝꯕ ꯑꯗꯨ ꯅꯪꯉꯣꯟꯗꯗꯤ ꯑꯩꯅ ꯋꯥꯔꯤ ꯁꯥꯗꯦꯕꯀꯣ
ꯎꯝ ꯍꯣꯏ ꯍꯣꯏ
ꯑꯃꯨꯛ ꯐꯥꯎꯁꯨ ꯋꯥꯔꯤ ꯁꯥꯟꯅꯗꯕꯒꯤ
ꯑꯁ ꯈꯪ꯭ꯔꯦ ꯑꯗꯨ ꯍꯟꯗꯛ ꯀ ꯀꯩꯅꯣ ꯇꯧꯕꯁꯤꯗꯤ ꯑꯩ ꯉꯥꯎꯔꯦꯕ ꯃꯈꯣꯟ ꯂꯣꯏꯅ ꯃꯅꯥꯏ
ꯃꯥꯟꯅꯕ꯭ꯔꯥ ꯑꯩꯒꯤꯁꯨ ꯃꯥꯟꯅꯕ꯭ꯔꯥ ꯌꯥꯝ ꯊꯦꯡꯅꯕ꯭ꯔꯣ
ꯑꯁ ꯍꯧꯖꯤꯛꯇꯤ ꯃꯅꯥꯕ ꯃꯅꯥꯗꯕ ꯂꯥꯏꯔꯤ ꯂꯣꯏꯅ ꯃꯅꯥꯈꯦꯗ ꯇꯥꯃꯟꯕꯣꯏꯔꯥ ꯈꯪꯗꯦ ꯀꯣꯜ ꯁꯦꯟꯇꯔꯁꯦ
ꯑ ꯆꯞ ꯃꯥꯟꯅꯩꯌꯦ ꯅꯪꯒꯤ ꯃꯈꯣꯟꯁꯨ ꯑꯁꯤ ꯀ ꯀꯩꯅꯣꯗ ꯂꯩꯕꯗꯨꯒ ꯃꯥꯟꯅꯩꯌꯦ ꯒꯨꯍꯥꯇꯤꯗ ꯂꯩ ꯌꯦꯔꯒ
ꯍꯣꯏ ꯍꯣꯏ ꯍ
ꯑꯩꯗꯤ ꯃꯥꯔꯛꯑꯒ ꯈꯜꯂꯨꯔꯦ ꯑꯃꯨꯛꯀ
ꯏꯕꯥꯅꯤ ꯏꯕꯥꯅꯤ ꯉꯥꯡꯕ ꯃꯑꯣꯁꯨ ꯃꯥꯟꯅꯔꯝꯅꯦ
ꯃꯥꯟꯅꯩꯌꯦ ꯑꯗꯨꯒꯤꯅꯦ ꯑꯩꯗꯤ ꯃꯥꯔꯛꯑꯒ ꯈꯜꯂꯨꯕꯅꯦ ꯑꯗꯨꯗ ꯅꯪ ꯃꯤꯡ ꯆꯪꯉꯒ ꯌꯦꯡꯀꯥꯟꯗ ꯑꯁꯤ ꯑꯣꯏꯔꯝꯕ ꯑꯗꯨꯗꯦ ꯔꯅꯤ
ꯎꯝ
ꯄ꯭ꯔꯤꯊꯤꯕꯤꯁꯦ ꯌꯥꯝ ꯆꯥꯎꯗꯕ ꯃꯥꯜꯂꯦ
ꯆꯥꯎꯗꯦ ꯆꯥꯎꯥꯗꯦ ꯎꯝ ꯌꯥꯝ ꯊꯤꯈ꯭ꯔꯦ
ꯇꯁ ꯋꯥ ꯆ ꯑꯗꯨꯗ
ꯍꯥꯥ
ꯍꯣꯁꯇꯦꯜꯗ ꯂꯩꯕ꯭ꯔꯣ
ꯑ ꯑꯩ ꯑꯩꯁꯨ ꯀꯩꯅꯣꯗ ꯂꯩꯕꯅꯦ ꯒꯋꯥꯍꯥꯇꯤꯗ ꯂꯩꯕꯅꯦ
ꯍꯣꯏ ꯅꯣꯏ ꯆꯝꯅꯅꯕ꯭ꯔꯣ
ꯍꯟꯗꯛ ꯀꯩꯅꯣ ꯐꯪꯕ ꯚꯦꯀꯦꯁꯟ ꯐꯪꯕꯀꯣ
ꯑꯣ ꯌꯥꯝꯥꯏꯅꯦ
ꯂꯦꯀꯦꯁꯟ ꯍꯥꯏꯕꯗꯤ ꯀꯩꯅꯩꯅꯣꯅꯤꯀ꯭ꯔꯣ
ꯇꯔꯤꯌꯦ
ꯁ꯭ꯀꯨꯜꯒꯤ ꯁ꯭ꯀꯨꯜꯒꯤ ꯚꯦꯀꯦꯁꯟ ꯐꯪꯕ ꯑꯩꯗꯤ ꯀꯩꯅꯣ ꯇꯧꯔꯤꯕꯝꯅꯦ ꯇꯤꯆꯤꯡ ꯇꯧ ꯑꯣꯖꯥ ꯇꯧꯔ ꯅꯦꯕ ꯀꯣ
ꯑꯁ ꯌꯥꯝ ꯐꯩꯅꯦ ꯑꯣꯖꯥ ꯇꯧꯕꯁꯦ ꯅꯨꯡꯉꯥꯏꯕ꯭ꯔꯥ
ꯑ ꯍꯣꯏ ꯑꯉꯥꯡꯁꯤꯡꯒ ꯂꯩꯕꯗꯤ ꯑꯗꯨꯝ ꯅꯨꯡꯉꯥꯏꯌꯦ ꯑꯃꯔꯣꯝꯗ ꯋꯥꯏ ꯑꯃꯔꯣꯝꯗ ꯑꯗꯨꯝ ꯅꯨꯡꯉꯥꯏ
ꯑꯣ ꯑꯩꯁꯦ ꯋꯥ ꯋꯥ ꯉꯥꯡꯃꯟꯗ ꯏꯔ ꯈꯪꯗꯦꯕ ꯑꯩ ꯈꯅꯥꯎꯗꯣ ꯅꯥꯔꯦ
ꯁꯤꯈꯥ ꯈꯔ ꯊꯥꯂ
ꯌꯥꯗ꯭ꯔꯦ ꯐꯅꯥꯗꯣ ꯑꯗꯨꯝ ꯀꯩꯅꯣꯝꯃ ꯄꯟꯕꯩ ꯗꯗꯨꯒ ꯇꯧꯔꯦꯕ ꯋꯥꯁꯦ ꯉꯥꯡꯃꯟꯗꯅꯀꯣ ꯍꯟꯗꯛ
ꯍꯣꯏ ꯅꯪꯅ ꯍꯥꯏꯔꯤꯁꯤꯗꯤ ꯅꯪꯅ ꯍꯥꯏꯔꯤꯁꯤꯗꯤ ꯍꯟꯗꯛꯁꯤꯗꯤ ꯅꯣ ꯅꯟꯅꯂ ꯏꯁꯤꯅꯤ ꯅ ꯕꯤꯁꯥ ꯅꯟꯂ ꯏꯁꯤꯅꯤ
ꯍꯦ ꯑ ꯍꯅ ꯃꯗꯔ ꯅꯁꯨꯣ
ꯄꯩꯁꯥ ꯅꯟꯗꯜꯂ ꯂꯩꯔꯦ ꯁꯤꯅꯦꯃꯥ ꯅꯪꯅ ꯍꯥꯏꯔꯤꯁꯦ
ꯑꯗꯨꯃꯥꯏꯅ ꯑꯣꯏꯗ꯭ꯔꯦ ꯑꯩꯒꯤꯗꯤ ꯃꯥꯡꯕ ꯉꯥꯛꯇꯅꯦ
ꯑꯆꯥ
ꯃꯥꯡꯉꯤ ꯃꯥꯡꯉꯤ ꯑ ꯑꯍꯥꯟꯕ ꯀꯩꯅꯣ ꯑꯍꯥꯟꯕ ꯑꯩꯅ ꯐꯥꯔꯁ ꯋꯥꯔꯤ ꯁꯥꯈꯤꯕ ꯀꯩꯅꯣꯗꯣ ꯑꯗꯨꯗꯤ ꯑꯩꯉꯣꯟꯗ ꯆꯪꯗꯦꯕꯀꯣ ꯑꯩꯉꯣꯟ ꯍꯥꯏꯗꯤ ꯑꯩꯅ ꯀꯩꯅꯣ ꯍꯥꯞꯄꯗꯨ ꯁꯣꯏꯕꯗꯒꯤ ꯃꯤꯉꯣꯟꯗ ꯆꯪꯈ꯭ꯔꯦ ꯄꯂꯩꯇ꯭ꯔꯁꯤꯃꯁꯨ
ꯑꯗꯨ ꯅꯤꯕ ꯌꯥꯏꯅ ꯑꯩ ꯋꯥꯅ ꯍꯧꯧꯔꯤ ꯅꯥꯔꯒ ꯀꯩꯅꯣ ꯇꯧꯅꯤꯅ ꯎꯝ
ꯑꯗꯨ ꯆꯪꯈꯤꯕ ꯃꯤꯗꯣ ꯑꯩꯒꯤ ꯃꯤꯡꯒ ꯆꯞ ꯃꯥꯟꯅꯦꯕ
ꯑꯣ ꯑꯣ ꯑꯣ ꯑꯣ
ꯑꯩꯒꯤ ꯃꯤꯡ ꯆꯝꯕꯅꯩꯅꯦ ꯌꯥꯔꯦ ꯑꯣꯏꯔꯣ ꯂꯣꯏ ꯐꯪꯉꯔꯣꯏ
ꯎ ꯍꯣꯏ ꯏꯃꯥꯟꯅꯕꯗꯨꯁꯨ ꯀꯩꯅꯣ ꯇꯧꯕ꯭ꯔꯣ
ꯈꯔꯦ
ꯑ ꯑꯗꯨꯝ ꯋꯥꯔꯤ ꯁꯥꯕꯗꯤ ꯅꯨꯡꯉꯥꯏꯔꯝꯅꯤ
ꯑꯣ ꯅꯨꯡꯉꯥꯏꯔꯝꯅꯤ ꯃꯥꯁꯨ ꯋꯥ ꯌꯥꯝ ꯉꯥꯡꯉꯦ
ꯑꯆꯥ ꯎꯝ
ꯑꯗꯨꯒ ꯅꯃꯥꯟꯅꯕ ꯀꯩꯅꯣ ꯅꯪꯒꯤ ꯀꯩꯅꯣ ꯑꯃ ꯅꯨꯄꯥ ꯅꯪꯒꯤ ꯅꯃꯥꯟꯅꯕ ꯃꯥꯜꯂꯤꯅꯦ ꯅꯪꯒꯤ ꯑꯣꯏꯗꯣꯏꯔꯣ ꯈꯪꯒꯤꯦ
ꯈꯪꯗꯅꯦ ꯑꯩꯕꯨ ꯀꯩꯅꯣ ꯍꯣꯏ ꯍꯣꯏ
ꯎꯝ ꯑꯗꯨꯝ ꯁꯣꯔꯠꯇ ꯍꯥꯏꯒꯦꯀꯣ ꯍꯥꯏꯗꯤ ꯄꯨꯂꯞ ꯍꯥꯏꯗꯕꯤꯗ ꯃꯥꯒꯤ ꯀꯩꯅꯣꯗꯣ ꯀꯩꯅꯣꯅꯤꯅꯦ ꯆꯤꯀꯦ ꯈꯪꯒꯗ꯭ꯔꯥ ꯇꯤꯀꯦ ꯍꯥꯏꯕꯗ
ꯀꯅꯥꯅꯦ
ꯃꯤꯡꯗꯤ ꯅꯠꯇꯦꯕ ꯃꯥꯒꯤ ꯀꯩꯅꯣꯗꯣ
ꯎꯝ ꯀꯔꯤ ꯈꯪꯗꯦ ꯈꯪꯗꯦꯪ ꯑꯃ ꯈꯥꯏꯣꯅꯦ ꯑꯩ ꯇꯥꯎ꯭ꯔ
ꯎꯝ ꯗꯪ ꯐꯜ
ꯎꯝ
ꯈꯜ ꯈꯪꯗꯕ꯭ꯔꯥ
ꯑꯠꯆꯥ ꯅꯪꯅ ꯍꯥꯏꯔꯤꯕ ꯀꯩꯅꯣ ꯏꯃꯥꯟꯅꯕꯗꯨꯁꯨ ꯀꯩꯅꯔꯣ ꯅꯪꯅ ꯍꯧꯖꯤꯛ ꯍꯥꯏꯗꯔꯣ ꯎꯝ
ꯑꯥꯎ ꯃꯥꯅꯦ
ꯎꯝ ꯑꯗꯨꯗꯤ ꯏꯕꯥꯅꯤ ꯋꯥꯔꯤꯁꯤ ꯊꯅꯔꯦ ꯃꯨꯛꯀ
ꯅꯠꯇꯦꯍꯦ ꯅꯪꯒꯤ ꯅꯃꯥꯟꯅꯕꯗꯨ ꯑꯇꯣꯞꯄꯅꯦ ꯑꯩꯅ ꯍꯥꯏꯕꯗꯤ
ꯑꯣ ꯑꯣ ꯑꯣ
ꯑꯩ ꯅꯉꯣꯟꯗ ꯊꯥꯕꯅꯦ ꯈꯪꯕ꯭ꯔꯥ ꯌꯦꯡꯉꯣ
ꯑꯣ ꯑ ꯑꯆꯥ ꯍ ꯍ ꯎꯝ ꯑꯗꯨꯗ ꯅꯠꯇ꯭ꯔ
ꯑꯁꯤꯁꯨ ꯅꯠꯇꯕ꯭ꯔꯥ ꯑꯩꯗꯤ ꯑꯁꯤꯁꯨ ꯅꯃꯥꯟꯅꯕ꯭ꯔ꯭ꯔꯥ ꯈꯟꯕ ꯑꯩꯅ ꯍꯧꯖꯤꯛ ꯍꯥꯏꯕꯗꯨꯁꯨ ꯃꯥꯗꯤ ꯃꯥꯁꯨ ꯁꯤꯂꯣꯡꯗ ꯂꯩꯕꯅꯦ
ꯑ ꯑ
ꯑꯣ ꯃꯥꯅ ꯄꯨꯂꯞ ꯄꯤꯔꯛꯄꯗꯨꯗ ꯍꯥꯏꯗꯤ ꯅꯪ ꯄꯨꯜꯂꯞ ꯅꯣꯏ ꯃꯃꯥꯟꯅꯕ꯭ꯔꯅ ꯈꯟꯕ
ꯑꯁ ꯆꯦ
ꯎꯝ
ꯀꯩꯅꯩꯅꯣꯗꯤ ꯏꯃꯗꯤ ꯇꯥꯡꯈꯣꯟꯅꯤ ꯀꯃ ꯀ
ꯑꯥ ꯃꯥꯗꯤ ꯑꯗꯨꯃꯥꯏ ꯑꯣꯏꯗꯅꯤ
ꯅꯪꯅ ꯍꯥꯏꯕꯗꯨ ꯀꯩꯅꯣꯗꯨꯔ ꯌꯦꯡꯉꯣ ꯑꯁꯤ ꯏꯔꯥ
ꯃꯥꯏ ꯃꯤꯡꯗꯣ ꯀꯩꯅꯣ ꯇꯧ ꯑ ꯍꯥꯏꯕꯤꯒꯦ ꯑ
ꯎꯝ ꯑꯆꯥ ꯍꯥꯟꯅꯗꯒꯤ ꯑꯩ ꯈꯪꯅꯅꯕ꯭ꯔꯣ ꯅꯠꯇ꯭ꯔꯣ ꯀꯃꯥꯏꯅꯔꯣ
ꯍꯟꯗꯛꯇ ꯈꯪꯗꯕꯅꯤꯍꯦ
ꯃꯥꯏꯥꯏ ꯂꯦ ꯂꯦ ꯂꯔꯦ
ꯀꯩꯗꯧꯕ꯭ꯔꯣ
ꯎꯝ ꯑꯗꯨꯝꯖꯣꯛꯅꯦꯅꯗ
ꯀꯔꯤ ꯅꯧꯅꯤꯡꯕ꯭ꯔꯥ ꯅꯨꯄꯤ ꯊꯤꯕ꯭ꯔꯣ ꯃꯥꯗꯣ ꯍꯣꯏ ꯀꯤꯔꯦꯀꯣ
ꯑꯃ ꯅꯍꯥꯟꯅꯦ ꯆꯍꯤ ꯑꯃꯀꯣ
ꯑꯣ ꯃꯥꯅ ꯅꯪꯉꯣꯟꯗꯤꯩ ꯈꯔ ꯑꯉꯥꯡ ꯑꯣꯏꯕ ꯑꯗꯨꯗꯤ ꯑꯩꯅ ꯅꯪꯉꯣꯟꯗꯤ ꯌꯥꯝ ꯑꯉꯥꯡ ꯑꯣꯏꯈ꯭ꯔꯦ
ꯎꯝ ꯌꯥꯏꯅꯦ ꯑꯉꯥꯡ ꯑꯣꯏꯔꯁꯨ ꯋꯥꯗꯦ ꯄ ꯄ ꯑꯗꯨꯝ ꯉꯥꯡꯂꯤꯅꯦꯀꯣ
ꯏꯤꯖ ꯑꯗꯨꯃꯥꯏꯅ ꯉꯉꯥꯡꯗꯗꯤ ꯅꯪ ꯋꯥꯔꯤ ꯁꯥꯕ ꯅꯨꯡꯉꯥꯏꯔꯣꯏꯅꯦ ꯑꯗꯨ ꯈꯪꯗꯦ ꯑꯩꯒꯤ ꯃꯍꯧꯁꯥꯗꯤ ꯑꯣꯏꯕꯅꯦ ꯑꯗꯨꯃꯥꯏꯅ ꯉꯥꯡꯕꯗꯨꯀꯣ
ꯑꯆꯥ ꯑ ꯏꯕꯥꯅꯤ ꯁꯤꯁꯨ ꯀꯩꯅꯣꯗ ꯑ ꯅꯠꯇꯦ ꯅꯠꯇꯦ
ꯑ ꯋꯥꯔꯜ ꯀꯞꯗ ꯄ꯭ꯔꯥ
ꯎꯝ ꯑꯩ ꯌꯦꯡꯕꯗꯤ ꯌꯦꯡꯉꯦ ꯑꯗꯨ ꯄꯨꯡ ꯌꯥꯝ ꯉꯟꯕ ꯀꯥꯟꯗ ꯑꯣꯏꯅ ꯌꯦꯌꯦꯦ ꯊꯦ ꯅꯍꯥꯟꯃꯨꯛ ꯊꯦꯡꯕꯗ ꯌꯦꯡꯕꯤꯕꯒꯤꯀꯣ ꯑꯩ ꯁꯤꯒꯦ ꯇꯧꯋꯦ ꯉꯔꯥꯡꯗꯣ ꯅꯣꯏꯗꯤ ꯌꯦꯡꯉꯝꯒꯅꯤ
ꯍꯣꯏ ꯑꯩꯈꯣꯏꯗꯤ ꯃꯇꯝꯁꯤ ꯑꯗꯨꯝ ꯀꯩꯅꯣ ꯇꯧꯔꯒ ꯋꯥꯔ ꯀꯞ ꯌꯦꯡꯉꯦ ꯆꯁꯥꯡ ꯊꯦꯡꯅ ꯇꯔꯦ ꯏ ꯊꯦꯡꯅ ꯍꯒꯂ
ꯅꯨꯡꯉꯥꯏꯅꯦꯦ ꯅ ꯈꯛꯇ ꯉꯥꯏꯔꯤꯦ ꯅꯨꯡꯉꯥꯏꯕ
ꯚꯦꯀꯦꯁꯟꯗꯨ ꯐꯖꯅ ꯏꯁꯄꯦꯟ ꯇꯧꯕꯅ ꯐꯠꯇ꯭ꯔꯣ
ꯎꯝ
ꯀꯃꯨꯀ ꯑꯃꯨꯛꯀ ꯍꯟꯈ꯭ꯔꯗꯤ ꯄꯨꯡ ꯃꯉꯥ ꯃꯈꯥꯏꯗ ꯍꯧꯒꯠꯂꯅꯤ ꯑꯗꯗꯤ
ꯅꯨꯡꯥꯏꯇꯍꯦ
ꯎꯝ ꯑꯦ ꯅꯨꯡꯉꯥꯏꯗꯦ ꯑꯗꯨꯅ ꯅꯨꯡꯉꯥꯏꯕꯦꯜꯂꯦ ꯑꯃꯨꯛꯀ
ꯃꯅꯤ ꯅꯪꯗꯤ ꯆꯍꯤꯁꯨ ꯌꯥꯝꯕꯅꯤꯅ ꯒ꯭ꯌꯥꯟꯗꯤ ꯊꯤꯅ ꯇꯧꯔꯝꯃꯅꯤ
ꯍꯣꯏ ꯑꯗꯨꯝ ꯑ ꯀꯩ ꯍꯥꯏꯅꯤ ꯒ꯭ꯌꯥꯟ ꯇꯥꯕ ꯍꯥꯏꯕꯁꯤ ꯏꯃꯥꯄꯥ ꯏꯃꯥ ꯏꯄꯥꯕꯨ ꯅꯤꯒꯗꯧꯕꯩ ꯀꯥꯏꯔꯦ ꯑꯗꯨꯒꯤ ꯂꯦꯚꯦꯜꯗ ꯌꯧꯔꯦ ꯎ
ꯑꯦ ꯑꯗꯨꯅꯤꯅ ꯒ꯭ꯌꯥꯟ ꯆꯍꯤꯗ ꯑꯗꯨꯝ ꯌꯥꯝꯈ꯭ꯔꯕꯅꯤꯅ ꯒ꯭ꯌꯥꯅꯤ ꯇꯥꯒꯅꯤꯗ
ꯇꯥꯔꯝꯗ꯭ꯔꯗꯤ
ꯎ ꯇꯥꯔꯪꯒ ꯇꯕꯗꯤ ꯃꯥ ꯂꯦ ꯈꯥ ꯍꯗꯦꯗ
ꯎ ꯀꯩꯅꯣ ꯑ ꯍꯅ ꯅꯣꯏꯗꯤ ꯀꯩꯅꯣ ꯅꯨꯡꯇꯤꯟ ꯅꯥꯎ ꯀꯌꯥ ꯂꯩꯕ꯭ꯔꯣ
ꯀ
ꯑꯆꯥ
ꯅꯨꯄꯤ ꯑꯍꯨꯝ ꯑꯗꯨꯒ ꯅꯨꯄꯥ ꯑꯃ
ꯂꯥꯁ ꯂꯅ ꯄꯥꯇꯣ ꯑ ꯑ ꯎꯝ
ꯅꯪꯁꯨ ꯆꯞꯄꯅꯦꯩ ꯍꯦꯟꯅ ꯃꯥꯟꯅꯕꯗꯨꯒ ꯋꯥ ꯉꯥꯡꯕ ꯅꯁꯨ ꯑꯆꯥꯥ ꯑꯠꯆꯥ ꯇꯧꯕꯅꯦ ꯅꯪꯁꯨ ꯇꯧꯔꯦ
ꯑꯗꯣ
ꯑ ꯑꯆꯥ ꯍꯥꯏ
ꯀꯩꯅꯣꯗꯤ ꯂꯣꯏꯔꯕꯣ ꯂꯥꯏꯔꯤꯛ ꯇꯝꯕꯗꯤ ꯂꯣꯏꯔꯕꯣ ꯅꯪꯗꯤ
ꯂꯣꯏꯔꯦ ꯀꯣꯂꯦꯖ ꯂꯣꯏꯔꯒ ꯑꯗꯨꯝ ꯂꯩꯔꯤ ꯍꯧꯖꯤꯛ ꯐꯥꯎꯒꯤ
ꯎ ꯃꯊꯛꯇ
ꯀꯩ ꯍꯥꯏꯕꯥ ꯃꯊꯛ ꯆꯦꯛ ꯈꯪ ꯗꯦꯗ ꯍꯥ ꯂꯥꯏꯔꯤꯛ ꯌꯥꯝ ꯍꯩꯕꯅꯤꯅ ꯑꯃꯨꯛ ꯇꯝꯍꯟꯅꯤꯡꯉꯥꯏꯁꯦ ꯈꯪꯗꯦ ꯂꯥꯏꯔꯤꯛ ꯄꯥꯕ ꯁ ꯌꯥꯝ ꯇꯜꯂꯤꯅꯦ
ꯅꯍꯥ ꯑꯣꯏꯔꯤꯉꯩꯗ ꯇꯧꯍꯧꯔꯣꯒ ꯇꯧꯕ ꯌꯥꯕ
ꯑꯗꯨꯅꯦ ꯑꯗꯨ ꯈꯜꯂꯤꯕꯅꯦ
ꯑꯍꯟ ꯑꯣꯏꯔꯤꯀꯥꯟꯗꯗꯤ ꯏꯃꯥ ꯏꯄꯥꯕꯨ ꯄꯩꯁꯥ ꯅꯤꯗꯕ ꯏ ꯀꯥꯏꯕꯅ ꯀ
ꯑꯩꯗꯤ ꯅꯤꯗꯕ ꯀꯨꯏꯔꯦꯍꯦ ꯆꯍꯤ ꯃꯔꯤ ꯐꯥꯈ꯭ꯔꯦ
ꯋꯥꯎ ꯋꯥꯎ ꯋꯥꯎ ꯋꯥꯎ ꯌꯥꯏ ꯌꯥꯏ
ꯑꯗꯨ ꯅꯣꯏꯒꯤ ꯍꯣꯏ ꯍꯣꯏ ꯍꯣꯏ ꯍꯣꯏ ꯍꯣꯏ
ꯍꯥꯏꯌꯣ ꯍꯥꯏꯌꯣ ꯅꯪ ꯀꯥꯟꯅ
ꯅꯪꯒꯤ ꯀꯩꯅꯣ ꯅꯅꯥꯎ ꯅꯨꯨꯄꯥ ꯂꯥꯁ ꯇꯨꯗꯗꯤ ꯂꯥꯏꯔꯤꯛ ꯇꯝꯕꯣ
ꯇꯥꯝꯃꯤꯃ ꯍꯟꯗꯛ ꯇꯨꯋꯜꯐ ꯀꯥꯔꯤ
ꯃꯊꯪ ꯆꯍꯤ ꯊꯥꯒꯗꯕꯅꯤ
ꯅꯪ ꯅꯪꯅ ꯀꯔꯤ ꯆꯍꯤꯗ ꯂꯣꯏꯕ ꯅꯪꯒꯤꯅ
ꯎ ꯇ꯭ꯋꯦꯟꯇꯤ ꯐꯣꯔꯗ ꯂꯣꯏꯕꯅꯦ ꯅꯣꯏꯕ ꯀꯨꯏꯔꯦ ꯑꯗꯨꯝ ꯐ꯭ꯔꯤꯗ ꯂꯩꯌꯦ ꯑꯩ ꯑꯁ ꯆꯍꯤ ꯑꯅꯤ ꯃꯥꯡꯍꯟꯈ꯭ꯔꯦ
ꯎꯝ ꯑꯗꯨꯗꯤ ꯅꯪꯒꯤ ꯆꯍꯤꯁꯤ ꯀꯩꯅꯣꯒꯨꯝꯕ ꯑꯣꯏꯔꯝꯅꯦ ꯇ꯭ꯋꯦꯟꯇꯤ ꯇꯨꯒꯨꯝꯕ ꯑꯣꯏꯔꯝꯅꯤꯀꯣ
ꯍꯥ ꯀꯅꯥꯅ ꯍꯥꯏꯕ꯭ꯔꯣ ꯇ꯭ꯋꯦꯟꯇꯤ ꯐꯥꯏꯚꯅꯦ ꯇ꯭ꯋꯦꯟꯇꯤ ꯐꯥꯏꯚꯅꯦ ꯇ꯭ꯋꯦꯟꯇꯤ ꯐꯥꯏꯚ
ꯇꯋꯦꯟꯇꯤ ꯐꯥꯏꯚ ꯑꯣ
ꯎꯝ
ꯀꯜꯀꯨꯂꯦꯁꯟ ꯈ ꯁꯣꯏꯔꯗꯤ
ꯑꯣꯖꯥꯒꯤ ꯑꯣꯖꯥꯅꯤꯅ ꯍꯦꯛꯇ ꯀꯂꯦꯁꯟ ꯍꯧꯋꯦꯀꯣ ꯃꯤꯗꯤ ꯑꯣꯖꯥꯒꯤꯀꯣꯛ ꯁꯤꯗꯤ ꯌꯥꯗꯕ